ꯇꯥꯏꯌꯦ ꯇꯥꯏꯌꯦ
ꯀꯩꯗꯧꯔꯤꯅꯣ
ꯑ ꯁꯨꯝ ꯂꯦꯞꯄꯒ ꯍꯛꯆꯤꯛ ꯂꯥꯡꯂꯤꯌꯦ ꯅꯪꯗꯤ
ꯑꯁ ꯑꯩꯗꯣ ꯍꯧꯖꯤꯛ ꯂꯧ ꯆꯠ ꯆꯠꯅꯤꯉꯥꯏ ꯇꯧꯔꯤꯌꯦ
ꯃꯤ ꯃꯆꯥꯗꯤ ꯊꯕꯛ ꯌꯥꯝ ꯀꯜꯂꯤꯀꯣ
ꯑꯁ ꯅꯠꯇꯦ ꯃꯇꯝ ꯃꯇꯝꯒꯤꯅꯤꯗꯅ
ꯑꯁ ꯑꯗꯨ ꯑꯣꯏꯔꯁꯨ ꯊꯕꯛ ꯀꯟꯕꯅ ꯍꯧꯖꯤꯛꯇꯤ ꯂꯧ ꯆꯠꯅꯤꯡꯕꯅꯤ ꯀꯩꯅꯣ
ꯑꯁ ꯅꯠꯇꯦ ꯑꯗꯨ ꯆꯠꯅꯤꯡꯕ ꯆꯠꯅꯤꯡꯗꯕ ꯅꯠꯇꯦ ꯃꯇꯝ ꯃꯇꯝꯒꯤ ꯁꯨ ꯍꯧꯗ꯭ꯔꯗꯤ ꯎꯄꯥꯏ ꯂꯩꯇꯦꯗꯅ ꯑꯩꯈꯣꯏꯗꯤ ꯂꯧꯃꯤ ꯑꯣꯏꯕꯒꯤ
ꯑꯗꯨꯅꯤ ꯍꯥꯏꯔꯣꯁꯦ ꯂꯧꯃꯤ ꯑꯩꯈꯣꯏꯒꯤꯁꯦ ꯌꯥꯝ ꯇꯣꯟꯕ ꯖꯥꯠꯅꯤ
ꯑꯧ ꯌꯥꯝ ꯇꯣꯜꯂꯦ ꯅꯨꯁꯥ ꯁꯥꯔꯁꯨ ꯁꯨ ꯁꯨꯗ꯭ꯔꯁꯨ ꯌꯥꯗꯦ ꯅꯣꯡ ꯆꯨꯔꯁꯨ ꯁꯨꯗ꯭ꯔꯁꯨ ꯌꯥꯗꯦ
ꯎꯝ ꯑꯗꯨꯅꯦ ꯀꯔꯤ ꯏꯟꯁꯥꯡ ꯆꯥꯔꯒꯦ
ꯆꯦ ꯀꯥꯏꯅꯣ ꯕꯤꯟꯁꯀ ꯑꯂꯨꯗꯣ ꯑꯗꯣ ꯀꯥꯡꯁꯣꯏ ꯆꯥꯏ ꯅꯪꯗꯤ
ꯌꯥꯝ ꯍꯥꯎꯋꯦ ꯑꯩꯗꯤ ꯑꯁ ꯑꯩ ꯃꯊꯦꯜ ꯍꯥꯏꯔꯛꯀꯦ ꯅꯪ ꯐꯖꯅ ꯇꯥꯎꯀꯣ ꯃꯥꯏꯔꯦꯟ ꯃꯅꯥꯗꯣ ꯑꯃ ꯐꯨꯠꯂꯦꯗꯅ ꯆꯝꯐꯨꯠ ꯍꯋꯥꯏ ꯃꯅꯥꯗꯣ ꯀꯥꯕꯤ ꯑꯀꯪꯕꯗꯣ ꯍꯥꯞꯄꯒ ꯊꯣꯡꯉꯦꯗꯅ ꯏꯟꯁꯥꯡ ꯀꯥꯡꯪ ꯁꯋꯥꯏ ꯑꯗꯨꯒ ꯍꯋꯥꯏꯖꯥꯔ ꯁꯧꯒꯔꯤꯒꯤ ꯍꯋꯥꯏꯖꯥꯔ ꯂꯩꯕꯗꯣ
ꯑꯥꯎ
ꯎꯝꯔꯛ ꯑꯗꯨꯒ ꯊꯤꯡꯒ ꯃꯦꯠ ꯁꯨꯔꯒ ꯆꯥꯔꯦ ꯑꯃꯦꯠꯄ ꯑꯃ ꯑꯗꯨꯒ ꯎ ꯁꯒꯨꯟꯗꯣ
ꯎꯝ
ꯁꯒꯣꯜꯗꯣ ꯃꯣꯔꯣꯛ ꯑꯀꯪꯕ ꯑꯁꯥꯡꯕ ꯂꯩꯕꯗꯣ ꯀꯛ ꯆꯤꯡ ꯀꯩꯅꯣꯗꯣ
ꯎꯝ
ꯑꯁꯥꯡꯕ ꯌꯥꯝ ꯍꯥꯎꯕꯒꯤ ꯖꯥꯠꯇꯣ ꯑꯗꯨꯒꯨꯝꯕ ꯗꯣ ꯑꯃꯦꯠꯄ ꯑꯃꯒ ꯁꯒꯨꯟ ꯑꯃꯦꯠꯄ ꯑꯃꯒ ꯑꯗꯨꯒ ꯉꯔꯥꯡꯒꯤ ꯉꯥ ꯆꯥꯏꯗꯅ ꯑꯗꯨꯗꯨꯒ ꯑꯗꯨꯗꯨꯒ ꯌꯦꯟꯒ ꯉꯥꯒ ꯆꯥꯔꯦ ꯑꯗꯨꯒ ꯎꯝ ꯔꯤꯌꯥꯁ ꯀꯥꯎꯈ꯭ꯔꯦꯅꯦ ꯃꯊꯦꯟ ꯑꯃꯗꯣ ꯑꯗꯨꯒ ꯆꯝꯐꯨꯠ ꯍꯟꯖ꯭ꯔꯨꯝꯗꯣ ꯑꯗꯨꯒ ꯆꯥꯏꯌꯦ ꯃꯊꯦꯜ ꯌꯥꯝꯕꯅꯤꯅ ꯃꯆꯦꯠ ꯃꯆꯦꯠ ꯌꯥꯝꯕꯗꯤ ꯑꯣꯏꯗꯕ ꯑꯗꯨꯝ ꯃꯆꯦꯠ ꯃꯆꯦꯠ ꯌꯥꯝꯕꯗꯣ
ꯎꯝ ꯑꯗꯣ ꯅꯣꯏ ꯁꯧꯒ꯭ꯔꯤꯒꯤ ꯍꯋꯥꯏꯖꯥꯔꯣ ꯀꯗꯥꯏꯗ ꯐꯪꯕ꯭ꯔꯣ
ꯑꯩꯈꯣꯏ ꯑꯩꯈꯣꯏ ꯂꯩꯀꯥꯏꯗ ꯑꯩꯈꯣꯏ ꯑꯕꯣꯛꯄꯗꯣ ꯑꯗꯨꯗꯣ ꯌꯣꯜꯂꯦ ꯍꯣꯏ ꯇꯔꯥ ꯇꯔꯥꯗ ꯌꯣꯜꯂꯛꯑꯦ ꯑꯦ ꯀꯨꯟ ꯀꯨꯟꯗ ꯌꯣꯜꯂꯛꯑꯦ ꯑꯩꯅ ꯃꯌꯨꯝ ꯑꯅꯤ ꯑꯅꯤ ꯂꯧ ꯍꯧꯕ ꯑꯁ ꯌꯥꯝ ꯍꯥꯎꯋꯦ
ꯑꯩꯁꯨ ꯆꯥꯅꯤꯡꯉꯦ ꯑꯗꯣ
ꯑꯗꯨꯗꯣ ꯀꯩꯅꯣ ꯍꯥꯞꯄꯒ ꯆꯑꯣꯣ ꯁꯤꯡꯗꯣ ꯑꯗꯨꯒ ꯁꯤꯡꯒ ꯄꯨꯂꯞ ꯁꯨꯔꯦꯗꯅ ꯃꯣꯔꯣꯛ ꯎ ꯃꯣꯔꯣꯛꯇꯣ
ꯎꯝ
ꯑꯗꯨꯒ ꯍꯥꯞꯄꯣ ꯑꯗꯨꯒ ꯆꯅꯝꯒ ꯍꯥꯞꯄꯣ ꯉꯥꯔꯤ ꯍꯥꯞꯇꯕꯤꯗ ꯑꯗꯨꯒ ꯑꯩꯈꯣꯏꯒꯤ ꯅꯝ ꯇꯣꯗꯣ
ꯎꯝ
ꯑꯗꯨꯒ ꯑꯃꯨꯛ ꯍꯥꯞꯆꯤꯜꯂꯣ ꯑꯁ ꯍꯥꯎ
ꯑꯗꯣ ꯍꯋꯥꯏꯖꯥꯔꯗꯣ ꯑꯁꯦꯡꯕ ꯍꯋꯥꯏꯖꯥꯔꯔ ꯅꯠꯇ ꯅꯠꯇꯒ ꯁꯧꯒꯔꯤꯒꯤꯁꯨ ꯌꯥꯎꯕ꯭ꯔꯣ
ꯑꯁꯦꯡ ꯁꯧꯒꯔꯤꯒꯤ ꯉꯥꯛꯇꯅꯦ
ꯑꯣ ꯑꯗꯣ ꯃꯥ ꯌꯣꯟꯕ ꯂꯣꯏꯔꯦꯖꯥꯠꯂꯥ
ꯑ ꯀꯔꯍꯦ ꯅꯃꯤꯅꯤꯅꯤ ꯍꯨꯝꯅꯤ ꯁꯨꯔꯝꯕꯅꯦ ꯑꯩꯈꯣꯏꯅ ꯑꯅꯤ ꯂꯩꯕꯅꯤꯅ ꯑꯩꯈꯣꯏ ꯆꯥꯔꯒ ꯑꯍꯨꯝ ꯁꯨꯔꯦ
ꯅꯣꯏ ꯂꯩꯇ꯭ꯔꯦ
ꯑꯩꯈꯣꯏ ꯂꯩꯇ꯭ꯔꯦ ꯍꯣꯏ ꯈꯖꯤꯛ ꯈꯛꯇ ꯂꯩꯕꯗꯣ ꯑꯩ ꯉꯁꯥꯏ ꯃꯦꯠꯈ꯭ꯔꯦ
ꯑꯣ ꯅꯣꯏ ꯑꯗꯨꯏ ꯅꯣꯏ ꯑꯗꯨꯋꯥꯏꯗ ꯂꯩꯔ ꯑꯗꯨꯗꯤ ꯑꯩꯉꯣꯟꯗ ꯍꯥꯏꯕꯤꯔꯛꯑꯣ ꯒꯥꯔꯤ ꯃꯆꯥꯗ ꯁꯠ ꯀꯦ
ꯑꯣ ꯀꯩꯅꯣꯗꯣ ꯂꯥꯛꯑꯦ ꯎ ꯃꯣꯔꯣꯛꯇꯣ ꯎ ꯃꯣꯔ꯭ꯣꯛ ꯒꯤꯔꯤꯟꯗꯣ
ꯎꯃꯣꯔꯣꯛꯇꯤ ꯂꯩꯌꯦ ꯑꯣ ꯎꯃꯣꯔꯣꯛꯇꯤ ꯑꯩꯈꯣꯏꯗꯁꯨ ꯂꯩꯌꯦ
ꯎꯃꯣꯔꯣꯛ ꯅꯠꯇꯦ ꯎꯃꯣꯔꯣꯛ ꯅꯠꯇꯦ ꯎꯝ ꯀꯥꯡꯁꯣꯏꯗ ꯆꯥꯕꯗꯣ ꯑꯣ ꯑꯗꯨꯗꯣ ꯂꯩꯌꯦ
ꯎꯝ ꯑ ꯑꯗꯨꯗꯤ ꯄꯥꯝꯗꯦ ꯃꯣꯔꯣꯛꯇꯣ ꯎ ꯃꯣꯔꯣꯛꯇꯣ ꯑꯗꯨꯝ ꯃꯦꯜꯂꯒ ꯆꯥꯅꯤꯡꯉꯦ ꯑꯁ ꯑꯗꯨ ꯑꯩꯗꯤ ꯆꯥꯅꯤꯡꯗꯦ ꯆꯥꯅꯤꯡꯗꯦꯗ ꯑꯩ ꯉꯁꯤꯗꯣ ꯆꯥꯛ ꯈꯤꯇꯪ ꯆꯥꯕꯤꯕꯒꯦ ꯑꯁ ꯂꯧ ꯆꯠꯄ ꯀꯥꯟꯗ ꯌꯥꯝ ꯀꯩꯅꯣ ꯆꯥ ꯌꯥꯝ ꯊꯨꯅ ꯂꯥꯝꯅꯤꯉꯥꯏ ꯃꯥꯜꯂꯤ
ꯑꯣ ꯌꯥꯝ ꯆꯥꯕ ꯌꯥꯗ꯭ꯔꯣ
ꯑꯁ ꯌꯥꯝ ꯑꯌꯨꯛꯇ ꯈꯔ ꯉꯟꯇꯥ ꯑꯩꯗꯣ ꯑꯃꯨꯛ ꯆꯥꯛ ꯆꯥꯔꯦꯗꯅ ꯉꯟ ꯇꯥ ꯆꯥꯗ꯭ꯔꯗꯤ ꯏꯆꯥ ꯅꯨꯨꯄꯥꯗꯣ ꯑꯣꯟꯂꯥꯏꯟ ꯀ꯭ꯂꯥꯁ ꯇꯧꯕꯗꯣ ꯐꯔꯛ ꯇꯥꯒꯅꯤ ꯑꯗꯨꯒꯤ ꯑꯌꯨꯛ ꯆꯥꯕꯤꯕꯒꯤ ꯆꯥꯅꯤꯡꯗꯕꯀꯣ ꯑꯗꯣ ꯑꯌꯨꯛꯇ ꯆꯥꯛ ꯆꯥ ꯇꯣꯛꯑꯦ ꯑꯗꯨꯒ ꯑꯉꯥꯡꯗꯣ ꯑꯣꯟꯂꯥꯏꯟ ꯀ꯭ꯂꯥꯁ ꯑꯃꯨꯛ ꯇꯧꯋꯦ ꯇꯧꯕ ꯂꯣꯏꯔꯒ ꯍꯧꯖꯤꯛ ꯂꯧ ꯅꯤꯡꯉꯥꯏ ꯏꯅꯦꯝ ꯄꯣꯛꯍꯣꯏꯗꯣ ꯂꯧꯗ ꯄꯨꯅꯤꯡꯉꯥꯏ ꯇꯤꯐꯤꯟꯒ ꯁꯦꯝꯃꯤꯅꯦ
ꯑꯣ ꯀꯅꯥ ꯀꯅꯥꯗꯤ ꯍꯥꯟꯅ ꯆꯠꯈ꯭ꯔꯦ ꯅꯅꯦꯝ ꯄꯣꯛ ꯍꯣꯏ ꯆꯠꯈ꯭ꯔꯦ
ꯎꯝ ꯆꯠꯇ꯭ꯔꯤ ꯆꯠꯃꯤꯟꯅꯒꯅꯤ ꯃꯣꯏꯗꯣ ꯇꯤꯐꯤꯜꯒ ꯏꯁꯤꯡꯒ ꯂꯣꯏ ꯍꯥꯟꯅ ꯂꯩꯔꯝꯒꯅꯤ ꯂꯧꯗ ꯂꯧꯗꯣ ꯅꯨꯃꯤꯠ ꯆꯨꯞꯄ ꯁꯨꯗ꯭ꯔꯦ ꯁꯨꯔꯗꯤ ꯆꯥꯛ ꯂꯥꯝꯒꯅꯤꯗꯅ
ꯍꯣꯏ ꯍꯣꯏ ꯑꯗꯨꯅꯦ ꯑꯗꯨꯅꯦ
ꯄꯨꯗ꯭ꯔꯗꯤ ꯁꯨꯕ ꯉꯝꯗꯦꯕ
ꯎꯝ
ꯅꯨꯡꯁꯥꯅ ꯀꯟꯕꯅꯦ ꯑꯁꯥꯕꯅꯦ ꯉꯝꯗꯦꯅꯦ
ꯑꯗꯨꯅꯦ ꯑꯩꯈꯣꯏ ꯅꯣꯡꯗꯤ ꯈꯖꯤꯛ ꯈꯖꯤꯛ ꯇꯥꯔꯒ ꯑꯣ ꯅꯨꯡꯁꯥ ꯊꯣꯛꯇꯕꯅꯤꯅ ꯑꯩ ꯅꯨꯡꯁꯥ ꯌꯥꯝ ꯀꯟꯕꯅꯤꯅ
ꯎ
ꯅꯣꯏꯔꯣꯝꯗ ꯃꯩ ꯂꯥꯛꯄ꯭ꯔꯣ
ꯃꯩ ꯂꯥꯛꯇꯦ ꯅꯣꯏꯗꯗꯤ ꯃꯩ ꯂꯥꯛꯄ꯭ꯔꯣ
ꯑꯩꯈꯣꯏꯔꯣꯝꯗ ꯍꯧꯖꯤꯛ ꯈꯛꯇ ꯂꯥꯛꯑꯒ ꯃꯨꯠꯈ꯭ꯔꯦ ꯑꯃꯨꯛ ꯉꯥꯏꯍꯥꯛ ꯂꯩꯥꯔꯗꯤ ꯑꯃꯨꯛ ꯂꯥꯛ ꯑꯅꯤ
ꯂꯧꯗꯣ ꯁꯨꯏꯌꯦ ꯍꯥꯏꯕ ꯋꯥꯅꯦ ꯅꯣꯡ ꯆꯨꯗꯕꯅꯤꯅꯀꯣ ꯑꯩꯈꯣꯏ ꯈꯨꯟꯁꯦ
ꯂꯧꯒꯤ ꯀꯩꯅꯣ ꯃꯊꯥ ꯁꯥꯟꯅꯔꯤ ꯅꯣꯡ ꯆꯨꯗꯕꯒꯤꯀꯣ
ꯊꯕꯛꯇꯣ ꯁꯨꯕ ꯌꯥꯒꯗ꯭ꯔꯥ ꯌꯥꯔꯣꯏꯗ꯭ꯔꯥꯗꯤ ꯈꯪꯗꯕꯀꯣ
ꯍꯣꯏ ꯅꯣꯡꯁꯤꯁꯨꯅꯦꯕ ꯆꯨꯅꯤꯡꯉꯗꯤ ꯄꯪꯆꯨꯗ ꯆꯨꯕ ꯑꯗꯨꯒ ꯆꯨꯅꯤꯡꯗ꯭ꯔꯗꯤ ꯁꯨꯡꯂꯥ ꯑꯩꯈꯣꯏꯅ ꯗꯔꯀꯥꯔ ꯇꯥꯕ ꯃꯇꯝꯗꯗꯤ ꯂꯥꯛꯇꯕꯀꯣ ꯅꯣꯡꯗꯣ
ꯑꯗꯨꯅꯦꯕ
ꯅꯪꯗꯤ ꯉꯁꯤ ꯀꯔꯤ ꯃꯊꯦꯜ ꯆꯥꯔꯦ
ꯑꯁ ꯑꯩ ꯉꯁꯥ ꯍꯥꯏꯗꯨꯗꯤ ꯀꯩꯅꯣ ꯕꯤꯟꯁꯀ ꯑꯥꯂꯨ ꯀꯥꯡꯁꯣꯏ ꯆꯥꯏꯌꯦꯕ ꯑꯣ
ꯑꯁ ꯑꯩꯗꯣ ꯀꯥꯎꯔꯦꯕ ꯀꯥꯎꯔꯦ ꯀꯥꯎꯔꯦ ꯉꯥꯛꯄꯤꯒꯅꯤ
ꯊꯥꯡꯖꯤꯡꯗꯣ ꯊꯥꯡꯖꯤꯡ ꯁꯤꯡꯖꯨ ꯇꯧꯋꯦ ꯑꯗꯨ ꯈꯛꯇꯅꯦ ꯃꯊꯦꯜ ꯌꯥꯝꯗꯦꯗ ꯑꯁ ꯑꯌꯣꯛꯇꯗꯤ ꯌꯥꯝꯅ ꯇꯧꯅꯤꯡꯕꯗꯣ ꯄꯣꯛꯇꯦ
ꯎꯝ ꯑꯩꯈꯣꯏꯗꯤ ꯑꯁ ꯉꯁꯤ ꯃꯊꯦꯜ ꯌꯥꯝꯃꯟꯗꯅ
ꯂꯧ ꯆꯜꯂꯦ ꯑꯃꯨꯛ ꯍꯧꯒꯠꯂꯛꯑꯦ ꯑꯣ ꯍꯧꯒꯠꯂꯛꯄꯗꯣ ꯑꯁ ꯌꯥꯝ ꯋꯥꯏꯕ ꯑꯗꯨꯒꯤ ꯇꯨꯝꯅꯤꯡ ꯇꯨꯝꯅꯤꯡꯉꯒ ꯆꯥꯛ ꯊꯣꯡꯕꯗꯣ ꯑꯗꯨ ꯌꯥꯝ ꯀꯩꯅꯣ ꯇꯧꯅꯤꯡꯗꯦ ꯑꯗꯨꯒ ꯅꯨꯡꯗꯥꯡꯒꯤ ꯑꯣꯏꯔꯗꯤꯀꯣ ꯈꯔ ꯉꯟꯇ ꯆꯥꯛ ꯊꯣꯡꯂꯒ ꯃꯊꯦꯜꯗꯣ ꯌꯥꯝꯅꯁꯨ ꯇꯧꯕ ꯌꯥꯏꯀꯣ
ꯍꯣꯏ ꯑꯁ ꯂꯧ ꯁꯨꯕꯁꯨ ꯋꯥꯕꯅꯦ ꯑꯩꯈꯣꯏꯅ ꯆꯠꯇꯕꯗ ꯆꯠꯇꯕꯄꯣꯏ ꯌꯥꯝꯅ ꯔꯒ ꯅꯣꯡꯃꯅꯤ ꯆꯠꯄꯗꯣ ꯑꯗꯨꯗ ꯍꯧꯒꯠꯂꯛꯄꯗ ꯈꯣꯡ ꯈꯨꯠ ꯂꯣꯏꯅ ꯀꯩꯅꯣ ꯇꯧꯕꯅ ꯊꯤꯟꯗꯣꯛ ꯅꯦ ꯂꯣꯏꯅ ꯅꯥꯕꯅꯦ
ꯍꯥꯏꯗꯤ ꯈꯪꯗ꯭ꯔꯦꯗ ꯍꯞꯇꯥ ꯑꯃꯃꯨꯛ ꯁꯨꯔꯝꯃꯅꯤ ꯍꯞꯇꯥ ꯑꯃꯔꯣꯝ ꯁꯨꯔꯝꯒꯅꯤ ꯆꯠꯄꯗꯣ ꯑꯗꯨꯒꯤ ꯈꯪꯗ꯭ꯔꯦꯗ ꯑꯩꯈꯣꯏꯗꯣ ꯃꯤꯁꯨ ꯌꯥꯝꯗꯕꯀꯣ
ꯌꯥꯝꯅ ꯆꯠꯂꯝꯃꯤꯅꯦ ꯏꯕꯦꯝꯃꯗꯤ ꯌꯥꯝ ꯐꯩꯀꯣ ꯊꯕꯛ ꯌꯥꯝ ꯐꯩꯀꯣ
ꯃꯤ ꯌꯥꯝꯗꯕꯗꯣ ꯑꯗꯣ ꯁꯨꯅꯤꯉꯥꯏꯗꯤ ꯂꯧꯗꯤ ꯆꯥꯎꯕ ꯑꯗꯨꯒ ꯑꯁ ꯆꯠꯇ꯭ꯔꯗꯤ ꯌꯥꯗꯕꯅꯤꯅ ꯈꯪꯗꯣꯏꯅꯦ ꯃꯧ ꯑꯣꯏꯔꯕꯅꯤꯅ ꯊꯕꯛ ꯁꯨꯨꯔꯁꯨ ꯌꯥꯗꯦ ꯌꯨꯝꯗ ꯂꯩꯔꯁꯨ
ꯑꯁ ꯌꯥꯏꯗ ꯌꯥꯝ ꯅꯪꯒꯤ ꯏꯃꯨꯡ ꯃꯅꯨꯡꯅ ꯐꯔꯗꯤ ꯂꯣꯏꯅ ꯌꯥꯏꯗ
ꯑꯁ ꯐꯔꯁꯨ ꯑꯩꯈꯣꯏ ꯏꯃꯨꯡꯅ ꯊꯕꯛ ꯂꯣꯏ ꯁꯨꯅꯔꯒ ꯑꯩꯅ ꯑꯗꯨꯝ ꯂꯩꯕꯗꯨ ꯑꯗꯨ ꯅꯨꯡꯉꯥꯏꯗꯦꯕ
ꯎꯝ ꯗꯨꯕꯨꯗꯤ ꯆꯨꯝꯃꯦ ꯑꯩꯈꯣꯏ ꯑꯩꯈꯣꯏ ꯅꯨꯄꯤꯒꯤ ꯅꯨꯄꯤꯒꯤ ꯃꯄꯣꯛ ꯁ ꯁꯤ ꯉꯥꯛꯇꯅꯦ ꯀꯩꯅꯣ ꯍꯥꯏꯗ꯭ꯔꯁꯨ ꯂꯣꯏꯅ ꯈꯪꯉꯒ ꯂꯩꯔꯕ ꯉꯥꯛꯇꯅꯤ
ꯗ
ꯑꯗꯨꯅꯦ
ꯂꯩꯁꯥ ꯑꯣꯏꯔꯤꯉꯩꯗꯗꯤ ꯑꯗꯨꯝ ꯁꯨꯔꯁꯨ ꯌꯥꯕ
ꯎ
ꯑꯁ ꯉꯁꯤ ꯆꯠꯅꯤꯡꯗꯦ ꯍꯥꯏꯔꯒ ꯑꯗꯨꯝ ꯂꯩꯕ ꯌꯥꯕ ꯑꯗꯨꯕꯨ ꯍꯧꯖꯤꯛꯇꯤ ꯅꯣꯏꯗ ꯌꯥꯝ ꯂꯥꯡꯉꯦ
ꯍꯥꯥ
ꯅꯣꯏꯗ ꯌꯥꯝ ꯂꯥꯡꯉꯤꯕ ꯀꯅꯥ ꯀꯅꯥ ꯂꯩꯕ꯭ꯔꯣ
ꯑ ꯑꯩꯈꯣꯏ ꯑꯩꯉꯣꯟꯗ ꯅꯠꯇꯦ ꯑꯩꯈꯣꯏ ꯌꯨꯝ ꯊꯪꯅꯕ ꯑꯉꯥꯡꯁꯤꯡꯗꯣ ꯑꯅꯥꯕꯒꯤꯅꯦ
ꯑꯣ
ꯑꯩꯈꯣꯏꯗꯤ ꯌꯨꯝ ꯌꯥꯝꯅ ꯊꯪꯅ ꯊꯪꯅꯔꯒ ꯂꯩꯕꯅꯤꯅꯀꯣ ꯃꯤꯅ ꯋꯥ ꯉꯥꯡꯕ ꯈꯣꯠꯅꯕꯗ ꯂꯣꯏꯅ ꯇꯥꯏꯌꯦꯕ ꯅꯆꯥꯗꯤ ꯀꯔꯤ ꯇꯧꯔꯒ ꯂꯩꯕ꯭ꯔꯣ ꯇꯨꯝꯈ꯭ꯔꯕꯣ
ꯑꯁ ꯏꯆꯥꯗꯣ ꯃꯄꯥꯟꯗ ꯁꯥꯟꯅꯔꯝꯒꯅꯤ ꯃꯅꯦ ꯑꯩꯈꯣꯏꯒ ꯃꯥꯗꯣ ꯉꯁꯥ ꯑꯣꯟꯂꯥꯏꯟ ꯀ꯭ꯂꯥꯁ ꯂꯣꯏꯕꯒ ꯁꯥꯟꯅꯕ ꯐꯪꯗꯦ ꯍꯥꯏꯅ ꯍꯥꯏꯕꯅ ꯁꯥꯟꯅꯔꯝꯒꯅꯤ ꯃꯄꯥꯟ
ꯑꯣ ꯏꯆꯥꯗꯨꯗꯤ ꯃꯄꯥꯥꯟꯅꯒꯔꯤ ꯃꯆꯥꯗꯀꯣ ꯁ꯭ꯋꯥꯏ ꯈꯛꯇ ꯑꯆꯥꯄꯣꯠ ꯂꯩꯒꯦꯅ ꯄꯨꯊꯣꯛꯈꯤꯗꯪ ꯉꯥꯏꯔꯛꯑꯦ ꯏ ꯆꯥꯁꯦ
ꯐꯥꯏꯅꯦ ꯅꯣꯏꯗꯤ ꯂꯧꯁꯨ ꯆꯠꯇꯕꯅꯤꯅ ꯌꯥꯝ ꯅꯨꯡꯉꯥꯏꯌꯦ
ꯆꯠꯀꯅꯤ ꯑꯩꯈꯣꯏ ꯂꯧ ꯑꯩꯈꯣꯏꯒꯤꯗꯣ ꯍꯤꯗꯥꯛ ꯀꯥꯞꯈꯤꯕꯗꯣ ꯍꯤꯗꯥꯛꯇꯣ ꯁꯤꯗ꯭ꯔꯤ ꯍꯥꯏ ꯑꯗꯨ ꯂꯣꯏꯔꯀꯥꯟ ꯅꯥꯄꯤꯗꯨ ꯁꯤꯗ꯭ꯔꯦ ꯍꯥꯏ ꯑꯗꯨ ꯁꯤꯔꯀꯥꯟꯗ ꯆꯠꯀꯅꯤ
ꯅꯣꯏꯗꯤ ꯁꯨꯕ ꯃꯤ ꯌꯥꯝꯕꯅꯤꯅ
ꯁꯤꯕꯨ ꯁꯨꯕ ꯃꯤ ꯌꯥꯝꯗꯤꯗ ꯑꯩꯈꯣꯏ ꯅꯨꯄꯥꯒ ꯑꯩꯒꯤ ꯏꯇꯒ ꯈꯇꯥꯅꯤꯗ
ꯑꯗꯨꯅꯦ ꯅꯣꯏꯗꯤ ꯃꯤ ꯑꯍꯨꯝ ꯂꯩꯌꯦꯗꯅ
ꯑꯩꯁꯨ ꯊꯕꯛ ꯁꯨꯕ ꯉꯝꯗꯦ ꯀꯣꯛꯁꯦ ꯅꯣꯟꯊꯥꯒ ꯀꯨꯏꯅ ꯂꯩ ꯀꯕ ꯌꯥꯗꯦ ꯀꯣꯛ ꯉꯥꯎꯋꯦ
ꯑꯩꯁꯨꯅꯦ ꯅꯍꯥꯟꯗꯣ ꯑꯁꯅ ꯅꯨꯡꯁꯥ ꯅꯍꯥꯟꯗꯤ ꯅꯨꯡꯁꯥ ꯈꯨꯠꯁꯥꯗꯣ ꯁꯥꯃꯟꯗꯅꯀꯣ ꯅꯨꯡꯁꯥ ꯁꯥꯃꯟꯗꯅ ꯑꯁ ꯌꯨꯝꯗ ꯂꯥꯛꯑꯒ ꯀꯣꯛ ꯆꯤꯛꯄꯗꯣ ꯁꯤꯒꯦ ꯇꯧꯋꯦ
ꯀꯔꯤ ꯍꯥꯏꯕ ꯌꯨꯝꯗ ꯂꯥꯛꯑꯒꯗꯧꯋꯦ ꯍꯥꯏꯕ
ꯍꯥꯥ
ꯌꯨꯝꯗ ꯂꯥꯛꯑꯒ ꯂꯩꯍꯥꯎ ꯇꯧꯏꯤ ꯍꯥꯏꯔꯣ
ꯑꯥꯎ ꯅꯨꯡꯁꯥ ꯁꯥꯃꯟꯕꯗꯣ ꯑꯗꯨ ꯑꫭꯏꯔꯝꯅꯤ ꯑꯣꯏꯔꯝꯃꯅꯤ
ꯑꯗꯨꯅꯦ ꯍꯥꯏꯔꯤꯁꯦ ꯅꯨꯡꯁꯥ ꯈꯨꯁꯥꯁꯦ ꯇꯣꯡꯉꯥꯜꯂꯦꯕ
ꯑꯗꯣ ꯅꯪ ꯍꯟꯗꯛꯇꯤ ꯀꯩꯀꯩ ꯊꯕꯛ ꯁꯨꯔꯤꯅꯣ
ꯍꯟꯗꯛꯁꯦ ꯑꯉꯥꯡꯒꯤ ꯂꯥꯏꯔꯤꯛ ꯈꯔ ꯇꯥꯛꯄꯤ ꯈꯔ ꯐꯤꯁ ꯌꯨꯝꯒꯤ ꯇꯦꯛꯇ ꯀꯥꯏꯗ ꯑꯗꯨꯝ ꯈꯔ ꯇꯧ ꯆꯥꯛ ꯌꯦꯟꯁꯥꯡ ꯊꯣꯡꯊꯣꯛ ꯊꯣꯡꯖꯤꯟ ꯑꯉꯥꯡ ꯂꯧꯊꯣꯛ ꯂꯧꯁꯤꯟ ꯁꯤꯅꯤ ꯀꯩꯅꯣ ꯑꯩꯒꯤ ꯊꯕꯛꯇꯤ
ꯐꯩꯅꯦ ꯑꯗꯨ ꯑꯩꯈꯣꯏꯗꯤ ꯑꯁ ꯑꯩꯈꯣꯏꯗꯤ ꯍꯧꯒꯠꯂꯅꯤ ꯆꯥ ꯊꯣꯛꯑꯅꯤ ꯂꯣꯏꯔꯅꯤ ꯑꯉꯥꯡꯒꯤ ꯑꯣꯟꯂꯥꯏꯟ ꯀ꯭ꯂꯥꯁ ꯀ꯭ꯂꯥꯁ ꯇꯧꯔꯅꯤ ꯂꯣꯏꯔꯗꯅ ꯂꯥꯎ ꯆꯜꯂꯅꯤ ꯑꯃꯨꯛ ꯍꯜꯂꯛꯑꯅꯤ ꯎꯝ ꯏꯁꯤꯡ ꯏꯁꯤꯡ ꯏꯔꯨꯊꯔꯅꯤ ꯑꯗꯨ ꯂꯣꯏꯔꯒ ꯆꯥꯛ ꯏꯟꯁꯥꯡ ꯑꯃꯨꯛ ꯊꯣꯡꯉꯅꯤ ꯊꯣꯡꯕ ꯂꯣꯏꯔꯒ ꯆꯥꯔꯅꯤ ꯆꯥꯔ ꯂꯣꯏꯔ ꯇꯨꯝꯃꯅꯤ